ꯀꯩꯗꯧꯔꯤꯒꯦ
ꯑꯩꯁꯦ ꯁꯨꯝ ꯁꯥꯕꯁꯤꯗ ꯍꯪꯆꯤꯠ ꯂꯥꯡꯉꯝꯃꯤ ꯁꯨꯝ ꯆꯠꯂꯒ
ꯕꯣꯜ ꯕꯣꯜ ꯌꯦꯡꯗ꯭ꯔꯣ
ꯕꯣꯜ ꯌꯦꯡꯗꯦ ꯑꯩ ꯕꯣꯜꯁꯦ ꯀꯌꯥ ꯌꯦꯡꯒꯟꯗꯦꯕ ꯏꯃꯥꯟꯅꯕꯒ ꯃꯌꯥꯝꯒ ꯄꯨꯜꯂꯒ ꯌꯦꯡꯉꯗꯤ ꯌꯦꯡꯕ ꯏꯊꯟꯗꯒ ꯌꯦꯡꯕꯗꯨꯒꯗꯤ ꯌꯦꯡꯗꯦ
ꯑꯣ ꯑꯣꯀꯦ ꯃꯥꯟꯅꯩꯅꯦ ꯑꯗꯨꯗꯤ ꯑꯩꯁꯨ ꯌꯦꯡꯗꯦ ꯃꯌꯥꯝ ꯄꯨꯜꯂꯗꯤ ꯌꯦꯡꯉꯦ ꯑꯗꯣ ꯍꯧꯖꯤꯛ ꯉꯥꯏꯍꯥꯛꯇꯪ ꯑꯞꯗꯦꯠ ꯌꯦꯡꯉꯝꯕꯅꯦ ꯑꯗꯨꯕꯨꯆꯤꯅꯥ ꯆꯤꯟꯅ ꯎ ꯃꯦꯁꯤꯗꯣ ꯀꯥꯈ꯭ꯔꯦ ꯀꯥꯈꯤꯗꯣꯔꯦ
ꯑꯣ
ꯂꯩꯍꯧꯔꯗ꯭ꯔꯥꯅ ꯄꯥꯈꯠꯂꯒ
ꯑꯣ ꯆꯥꯛꯇꯤ ꯆꯥꯔꯕꯣ
ꯎ ꯆꯥꯔꯦ ꯉꯁꯤ ꯅꯨꯡꯗꯥꯡ ꯄꯨꯔꯤ ꯄꯦꯅ ꯄꯨꯔꯤ ꯑꯃꯈꯛ ꯆꯥꯔꯒ ꯇꯣꯛꯑꯦ
ꯑꯣ ꯍꯣꯁꯇꯦꯜ
ꯅꯪꯗꯤ ꯆꯥꯔꯕꯣ ꯎꯝ ꯀꯩ ꯃꯊꯦꯜ ꯆꯥꯔꯒꯦ
ꯑꯩ ꯀꯥꯁꯣꯏ ꯆꯥꯔꯦ
ꯀꯩ ꯀꯥꯡꯁꯣꯏ
ꯀꯥꯡꯁꯣꯏ ꯀꯩ ꯀꯥꯡꯁꯣꯏꯅꯣ ꯀꯥꯎꯈꯔꯦ ꯃꯌꯥꯝ ꯃꯌꯥꯝ ꯇꯧꯕꯅꯦ ꯍꯋꯥꯏ ꯀꯩꯀꯥ ꯌꯥꯝ ꯍꯥꯞꯄꯒ ꯇꯧꯕꯅꯦꯕ
ꯎꯝ ꯍꯨꯝ ꯀꯥꯡꯁꯣꯏ ꯈꯛꯇꯥ
ꯀꯥꯡꯁꯣꯏꯒ ꯀꯥꯡꯉꯧ ꯑꯃꯒ
ꯀꯩ ꯀꯥꯡꯉꯧꯅꯣ
ꯀꯥꯡꯉꯧꯗꯨꯅ ꯑꯇꯩ ꯀꯥꯎꯈꯔꯦ ꯑꯂꯨ ꯑꯂꯨꯒ ꯇꯧ ꯑꯗꯣ ꯁ꯭ꯋꯥꯏꯗꯗꯤ ꯅꯣꯡ ꯀꯟꯅ ꯇꯥꯔꯤꯌꯦ ꯃꯅꯤꯄꯨꯔꯗꯗꯤ
ꯑꯗꯨꯒ ꯑꯣꯟꯆꯥꯛ ꯅꯩꯌꯦꯗꯤ ꯀꯩ ꯑꯗꯨꯒ ꯑꯃꯨꯛ ꯁꯥꯏꯌꯦꯗꯤ ꯀꯩ
ꯍꯥꯏꯗꯤ ꯁꯥꯗꯤ ꯁꯥꯏꯌꯦꯕ ꯃꯥꯟꯅꯗꯦꯕ ꯊꯥꯏꯅꯒ ꯃꯥꯟꯅꯗꯦ ꯊꯥꯏꯅꯅꯥ ꯅꯣꯡ ꯇꯥꯔ ꯏꯪꯉꯤꯗꯅ
ꯑꯥ
ꯍꯧꯖꯤꯛꯀꯥꯟꯗ ꯅꯣꯡ ꯇꯥꯔꯁꯨ ꯑꯗꯨꯝ ꯁꯥꯔꯒ ꯂꯩꯕꯗ ꯇꯧꯋꯦꯕ ꯌꯨꯝ ꯃꯅꯨꯡꯗ ꯂꯩꯕ ꯉꯝꯗꯦꯕ ꯃꯄꯥꯟ ꯌꯨꯝ ꯃꯅꯨꯡ ꯂꯩꯔꯁꯨ ꯐꯦꯟ ꯑꯗꯨꯝ ꯊꯥꯗꯕ ꯌꯥꯗꯦꯕ
ꯎꯝ ꯑꯣꯝ ꯆꯥꯛ ꯅꯕꯣꯏ ꯀꯩꯕꯣꯏ ꯇꯧꯔ ꯁꯥꯔ ꯂꯩꯕꯗꯣ
ꯑꯥ ꯑꯗꯨ ꯇꯧꯋꯦꯕ ꯃꯅꯤꯟ ꯐꯨꯗꯣꯔꯛꯄꯗ ꯅꯨꯡꯊꯤꯟꯅꯗ ꯁꯥꯈꯤꯕ ꯃꯌꯥꯝꯗꯣ
ꯍꯣꯏ ꯑꯩꯈꯣꯏ ꯁꯤꯗꯁꯨ ꯇꯧꯋꯅꯦ ꯀꯩꯅꯣ ꯇꯧ ꯑꯗꯨꯅꯦꯕ ꯉꯁꯤ ꯅꯣꯡ ꯆꯨꯢ ꯇꯥꯥꯔꯁꯨ ꯅꯞ ꯅꯞ ꯆꯠꯅꯞ ꯆꯠꯅꯞ ꯂꯥꯛꯑꯒ ꯅꯨꯡꯉꯥꯏꯇꯕꯗꯣ ꯌꯥꯝꯅ
ꯑꯥ
ꯑꯗꯨ ꯑꯣꯏꯅ ꯇꯧꯔꯤꯁꯤ ꯅꯣꯡꯇꯨ ꯍꯥꯏꯖꯕꯩ ꯋꯥꯅꯦ
ꯑꯗꯣ ꯑꯗꯨꯗꯗꯤ ꯂꯩꯕꯗ ꯅꯣꯡ ꯇꯥꯕꯒꯨꯝꯗꯗꯤ ꯌꯥꯝ ꯅꯨꯡꯉꯥꯏꯕꯅꯦ ꯃꯄꯥꯟꯂꯣꯝꯗꯗꯤ
ꯏꯁ ꯅꯨꯡꯉꯥꯏꯇꯦ ꯀꯩꯁꯨ ꯀꯗꯥꯏꯗꯒꯤ ꯅꯨꯡꯉꯥꯏꯕꯅꯣ ꯅꯨꯡꯉꯥꯏꯇꯦ ꯍꯥ ꯃꯅꯤꯄꯨꯔꯗꯅ ꯍꯦꯜꯂꯤ ꯅꯨꯡꯉꯥꯏꯕ
ꯑꯗꯨꯕꯨꯗꯤ ꯃꯅꯤꯄꯨꯔꯗ ꯁꯨꯝ ꯑꯩꯈꯣꯏꯅ ꯄꯤꯏꯉꯗꯒꯤꯩ ꯂꯩꯔꯛꯄꯅꯦꯅ ꯅꯨꯡꯉꯥꯏꯔꯤꯅꯤꯅꯦ ꯑꯗꯨꯒꯤꯗꯤ
ꯍꯣꯏ ꯃꯣꯏꯁꯦ ꯍꯥꯏꯃꯤꯕꯨꯗꯤ ꯁꯤꯗ ꯅꯣꯡ ꯆꯨꯨꯔꯗꯤ ꯅꯨꯡꯉꯥꯏꯔꯝꯅꯤꯀꯣ
ꯑꯧ
ꯑꯗꯣ ꯌꯥꯝ ꯁꯥꯔꯨꯔꯒꯗꯤ ꯅꯨꯡꯉꯥꯏꯕꯗꯤ ꯐꯥꯎꯕꯅꯦ ꯊꯥꯏꯅ ꯑꯩꯁꯨ ꯑꯩ ꯂꯩꯐꯝꯗ ꯌꯥꯝ ꯁꯥꯔꯛꯑꯦꯕ ꯌꯥꯝ ꯁꯥꯕꯗ ꯅꯣꯡ ꯇꯥꯔꯛꯄꯁ ꯌꯥꯝ ꯍꯔꯥꯎꯋꯦ ꯅꯣꯡꯁꯨ ꯇꯥꯒꯟꯗꯦꯕ ꯌꯥꯝꯅ
ꯎꯝ
ꯅꯣꯡ ꯇꯥꯒꯟꯗ꯭ꯔꯒꯁꯨ ꯌꯥꯝ ꯑꯃꯨꯛꯃꯨꯛ ꯇꯥꯔꯛꯄꯗ ꯌꯥꯝꯅ ꯀꯟ ꯀꯟ ꯇꯥꯔꯒ ꯌꯥꯝ ꯅꯨꯡꯉꯥꯏꯑꯕ ꯌꯥꯝ
ꯑꯥ ꯑꯥ ꯑꯥ ꯑꯥ ꯁꯤꯗꯅ ꯀꯩꯅꯣ ꯗꯁꯀꯨꯝꯕ ꯅꯨꯡꯁꯤꯠ ꯀꯟꯅ ꯁꯤ ꯀꯟꯕꯗꯣ ꯌꯥꯝ ꯇꯧꯒꯜꯂꯦꯕꯀꯣ
ꯑꯥ
ꯑꯗꯨꯒ ꯎꯐꯨꯟ ꯉꯥꯛꯇ ꯀꯣꯂꯦꯖ ꯀꯥ ꯍꯜꯂꯛꯄꯖ‌ꯦ
ꯑꯣ
ꯑꯃ ꯀꯩ ꯍꯥꯏꯅꯤ ꯅꯨꯡꯁꯤꯠ ꯀꯟꯅ ꯁꯤꯠꯂꯒ ꯀꯩꯅꯣ ꯉꯥꯛꯇ ꯇꯧꯕꯗ‌ꯣ ꯇꯧꯗ‌ꯣꯏꯅꯦꯕ ꯎ ꯎꯐꯨꯟ ꯉꯥꯛꯇ ꯉꯥꯏꯔꯒ ꯃꯥꯏꯒꯁꯦ ꯈꯨꯠꯅ ꯅꯥꯟꯕꯗ ꯃꯆꯨ ꯑꯝ ꯊꯣꯛꯄꯗꯣ
ꯑꯥꯎ
ꯑꯗꯨꯒꯤ ꯐꯤꯕꯝꯗꯣ ꯑꯗꯨꯁꯨ ꯌꯥꯝ ꯀꯨꯏꯅꯒ ꯆꯠꯄ ꯅꯠꯇꯦꯀꯣ ꯀꯣꯂꯦꯖꯇꯩ ꯍꯜꯂꯛꯄ ꯀꯥ ꯍꯥꯏꯖ‌ꯦ ꯑꯩꯒꯤ ꯂꯩꯐꯝꯁꯤꯐꯧ ꯂ‌ꯦꯠ ꯐꯤꯐꯇꯤꯟ ꯃꯤꯅꯤꯠꯁꯀꯨꯝꯕ ꯑꯗꯨꯃꯥꯏꯅ ꯈꯛꯇꯅꯤꯀꯣ
ꯑꯧ
ꯑꯗꯨꯗ ꯎꯐꯨꯟ ꯃꯌꯥꯝꯗꯨꯅ ꯂꯩꯐꯝ ꯆꯥꯐꯝ ꯈꯪꯉꯣꯏꯗꯩꯅꯤ
ꯑꯗꯣ ꯎꯐꯨꯟꯁꯦ ꯃꯅꯤꯄꯨꯔꯗꯅ ꯎꯐꯨꯟꯁꯦ ꯌꯥꯝꯅ ꯀꯩꯅꯣ ꯇꯧꯕꯗ ꯃꯣꯠꯁꯤꯟꯕꯗꯨ ꯑꯣꯏꯗꯅ ꯏꯁꯥꯗ ꯃꯅꯤꯄꯨꯔꯗ ꯊꯣꯛꯄ ꯃꯅꯤꯄꯨꯔꯁꯨ ꯎꯐꯨꯟꯁꯨ ꯊ‌ꯣꯛꯏꯗꯅ
ꯑꯥ
ꯑꯗ ꯎꯐꯨꯟ ꯊꯣꯛꯄꯗ ꯌꯥꯝ ꯃꯣꯠꯁꯟꯕꯗꯨ ꯑꯣꯏꯕꯅꯦꯕ ꯃꯅꯤꯄꯨꯔꯒꯩꯅ ꯃꯄꯥꯟ ꯂꯝꯒꯤꯅ ꯈꯤꯇꯪ ꯈꯦꯠꯅꯕꯩ ꯇꯥꯏꯞ ꯇꯧꯗ꯭ꯔꯣ ꯂꯩꯉꯣꯏꯒꯤ ꯇꯥꯏꯞꯇ ꯈꯤꯇꯪ ꯇꯧꯗ꯭ꯔꯣ ꯑꯥ ꯑꯗꯨ ꯑꯗꯨꯅ ꯈꯤꯇꯪꯗꯤ ꯐꯠꯇ꯭ꯔꯣ
ꯑꯧ ꯍꯣꯏ ꯀꯦꯡ ꯀꯦꯡ ꯂꯥꯎꯖꯔꯒ ꯑꯃ ꯑꯣꯏꯔꯁꯨ ꯑꯃ ꯃ‌ꯣꯠꯄ
ꯐꯤꯔꯣꯜꯗꯨꯗꯤ ꯃꯣꯠꯁꯤꯟꯗꯕꯅꯦꯕ ꯐꯤꯔꯣꯜ ꯃꯣꯠꯁꯟꯗꯕꯅꯤ ꯏꯁꯥꯗ ꯅꯞ ꯅꯞꯁꯟꯕꯗꯨꯗꯤ ꯅꯞꯁꯟꯗꯕꯅꯦꯕ ꯑꯗꯒꯤ ꯁꯤꯗꯗꯤ ꯍꯦꯜꯃꯦꯠꯈꯛ ꯎꯞꯇꯅ ꯒꯥꯔꯤ ꯊꯧꯔꯗꯤ ꯃꯤꯠꯇꯒ ꯆꯪꯉ ꯈꯣꯠꯂꯒ ꯌꯥꯝ ꯅꯨꯡꯉꯥꯏꯇꯕꯅꯦꯕ ꯑꯗꯨꯃꯛꯇꯤ ꯇꯧꯗꯕꯅꯦꯕ ꯃꯄꯥꯟꯂꯣꯝꯗꯗꯤ ꯑꯗꯨꯏ ꯈꯦꯠꯅꯕꯗꯤ ꯈꯔ ꯂꯩꯕꯅꯤ ꯑꯗ ꯃꯄꯥꯟꯂꯝ ꯂꯩꯕꯅꯤꯅ ꯀꯨꯆꯨꯗꯤ ꯌꯥꯝ ꯉꯧꯔꯝꯃꯅꯤ ꯍꯧꯖꯤꯛ
ꯑꯁ ꯈꯪꯗ‌‌ꯦꯗ ꯉꯧꯔꯤꯔꯥ ꯀꯔꯤꯗꯤ ꯇꯧꯋꯤꯅ‌ꯣ ꯈꯪꯗꯦ ꯑꯗꯣ ꯊꯥꯏꯅꯒꯗꯤ ꯑꯍꯥꯟꯕ ꯑꯩꯅ ꯁꯤꯗ ꯆꯪꯉꯛꯈꯤꯕꯒꯗꯤ ꯈꯦꯠꯅꯔ‌ꯦꯍ‌ꯦ ꯃꯨꯁꯟꯕꯗ ꯉꯧꯊꯣꯛꯔꯛꯇꯦ
ꯀꯩꯅꯣꯅꯤ ꯃꯤ ꯃꯄꯥꯟꯂꯣꯝ ꯂꯩꯔ ꯉꯧꯊꯣꯛꯑꯦ ꯍꯥꯏꯔꯒ
ꯑꯩꯗꯤ ꯃꯨꯁꯜꯂꯤ ꯀꯃꯥꯏꯅ ꯇꯧꯔꯤꯅꯣ ꯈꯪꯗꯦ
ꯅꯨꯡꯁꯥꯗ ꯌꯥꯝ ꯆꯠꯂꯝꯃꯅꯤ ꯗꯨꯗꯤ
ꯑꯗꯨꯕꯨꯗꯤ ꯀꯦꯝꯄꯁꯁꯦ ꯍꯪꯒꯠ ꯍꯟꯗꯥ ꯆꯠꯄꯗ
ꯑꯗꯣ ꯈꯪꯗꯕꯅꯤꯗ ꯑꯥꯗ ꯑꯥ ꯑꯥꯗ ꯂꯩꯔꯤꯀꯥꯟꯗꯗꯤ ꯈꯪꯗꯕꯅꯤ ꯀꯩꯅꯣ ꯇꯧꯋꯦ ꯍꯥꯏꯕꯁꯦ ꯑꯩ ꯉꯧꯏ ꯃꯨꯏ ꯍꯥꯏꯕꯖ‌ꯦ ꯈꯪꯗꯕꯅꯦ ꯈꯪꯖꯗꯕꯅꯦꯕ ꯌꯨꯝ ꯊꯣꯛꯂꯛꯑꯀꯥꯟꯗ ꯈꯪꯕꯅꯦꯕ ꯌꯨꯝ ꯊꯣꯛꯂꯛꯑꯀꯥꯟꯗ ꯃꯌꯥꯝꯅ ꯍꯥꯏꯔꯛꯄꯅꯦ ꯑꯦ ꯌꯥꯝ ꯉꯧꯊꯣꯛꯑꯝꯃꯦ ꯑꯗꯨ ꯇꯧꯔꯝꯃꯦ ꯍꯥꯏꯔꯛꯄꯅꯦꯕ
ꯎꯝ ꯑꯩꯗꯤ ꯁꯤꯗ ꯂꯩꯕ ꯃꯤꯈꯩꯅ ꯍꯥꯏꯔꯤꯅꯦ ꯀꯩꯅꯣ ꯇꯧꯋꯦꯅ ꯑ ꯅꯪ ꯑꯍꯥꯟꯕ ꯆꯪꯉꯛꯄꯗ ꯉꯧꯔꯝꯕꯗꯨ ꯍꯧꯖꯤꯛꯇꯤ ꯃꯨꯁꯜꯂꯦꯅ
ꯃꯤ ꯃꯈꯥꯗ ꯑꯣꯟꯅꯔꯦ ꯑꯣꯟꯅꯔꯦ ꯃꯌꯥꯝꯅ ꯇꯧꯅꯩꯖꯤꯒ ꯅꯍꯪꯒꯤꯖꯤꯒ
ꯑ ꯑꯁꯦꯡꯕ ꯁꯥꯏ ꯁꯤꯗꯗꯤ ꯃꯌꯥꯡ ꯃꯆꯥꯅ ꯍ‌ꯦꯟ ꯉꯧꯒ꯭ꯔꯕ ꯀꯩꯅꯣꯝ ꯇꯧꯔꯦ ꯑꯩꯉꯣꯟꯗꯒꯤ ꯑꯩ ꯍꯥꯟꯅ ꯈꯔ ꯉꯧ ꯈꯩ ꯈꯖꯤꯛꯇꯪ ꯉꯧꯔꯒ ꯂꯥꯛꯆꯕꯅꯤ ꯌꯥꯝꯃꯛ ꯉꯧꯗ꯭ꯔꯁꯨ ꯑꯗꯣ ꯍꯨꯖꯤꯛ ꯈꯔ ꯍꯟꯊꯈ꯭ꯔ
ꯑꯗꯨꯝ ꯅꯨꯡꯁꯥ ꯊꯣꯛꯑꯖꯨ ꯄꯥꯛꯅ ꯃꯨꯁꯟꯗꯕꯅꯦꯕ ꯑꯩꯖꯨ ꯌꯥꯝ ꯀꯟꯅ ꯉꯧꯕꯗꯤ ꯑꯣꯏꯗꯦ ꯑꯗꯨꯏ ꯇꯥꯔꯁꯨ ꯑꯗꯨꯝ ꯃꯄꯥꯟꯂꯣꯝ ꯂꯩ ꯃꯇꯝꯗꯗꯤ ꯌꯥꯝ ꯊꯤꯅ ꯉꯧꯕꯗꯣ ꯌꯥꯝ ꯉꯧꯕ ꯁꯔꯨꯛ ꯃꯤ ꯑꯗꯨ ꯑꯣꯏꯕ ꯌꯨꯝꯗ ꯊ‌ꯣꯛꯑꯒꯅ ꯃꯨꯛ ꯈꯤꯇꯪ ꯃꯨꯛ ꯃꯨꯁꯜꯂꯦ ꯍꯧꯖꯤꯛꯇꯤ ꯑꯃꯨꯛ ꯃꯅꯤꯄꯨꯔ ꯂꯩꯔꯛꯏꯖ‌ꯦ ꯀꯨꯏꯔꯕꯅꯤꯅ ꯂꯥꯏ ꯇꯝ ꯂꯣꯏꯔꯦꯁꯨ ꯀꯨꯏꯔꯕꯅꯤꯅ ꯃꯨꯔꯦ ꯍꯧꯖꯤꯛꯇꯤ ꯑꯃꯨꯛ ꯅꯨꯡꯁꯥ ꯆꯠꯄꯗ
ꯑꯗꯩ ꯅꯨꯄꯥꯒ ꯑꯣꯏꯔꯦ ꯁꯟꯁꯀ꯭ꯔꯤꯟ ꯇꯩꯕ ꯈꯣꯠꯄꯁꯦ ꯀꯌꯥ ꯇꯧꯒꯟꯗꯦꯕ ꯅꯣꯡ ꯐꯥꯗꯣꯛꯀꯥ ꯉꯁꯤꯗꯤ ꯅꯨꯡꯁꯥ ꯆꯠ ꯇꯣꯔ‌ꯦꯒ ꯍꯥꯏꯔꯀꯥꯟꯗ ꯊꯋ‌ꯣꯏꯀꯤ ꯇꯩꯕ ꯑꯃ ꯅꯠꯇꯕꯤꯗ ꯅꯣꯡꯃꯒꯤ ꯍꯦꯕꯤꯠ ꯑꯃ ꯂꯩꯅ ꯇꯩꯕ ꯀꯥꯏꯗꯨꯗꯤ ꯇꯩꯗꯦꯕ
ꯑꯗꯨ ꯐꯠꯇꯦꯅꯦ ꯁꯟꯁꯀ꯭ꯔꯤꯟꯁꯦ ꯅꯨꯡꯁꯥ ꯌꯥꯛꯄꯗ ꯆꯠꯇ꯭ꯔꯁꯨ ꯑꯗꯨꯝ ꯇꯩꯒꯗꯕꯅꯦ ꯍꯥꯏꯕ
ꯇꯩꯒꯗꯕꯅꯦꯕ ꯑꯗꯨ ꯌꯨꯝ ꯂꯩꯔ ꯑ ꯇꯟꯕꯗꯣ
ꯃꯣꯏꯁꯆꯔꯥꯏꯖꯔ ꯑꯃꯒ ꯁꯟꯁꯀ꯭ꯔꯤꯟ ꯑꯩꯈꯣꯏ ꯗꯥꯝꯖꯨ ꯁꯤ ꯂꯩꯌꯦꯕꯀꯣ ꯍꯟꯗꯛꯇ ꯆꯉꯛꯄ ꯀꯨꯏꯗ꯭ꯔꯤꯕꯀꯣ ꯑꯗꯣ ꯃꯥ ꯑꯍꯥꯟꯕ ꯆꯪꯛꯄꯗꯗꯤ ꯁꯤꯒꯤ ꯋꯦꯗꯔ ꯑꯗꯩꯗꯤ ꯑꯦꯠꯃꯣꯁꯐꯤꯌꯔꯒꯗꯤ ꯃꯥꯏꯁꯦ ꯌꯥꯝ ꯁꯣꯛ ꯄꯅꯦꯕ ꯑꯍꯥꯟꯕ ꯑꯦ ꯃꯄꯥꯟ ꯂꯝ ꯂꯥꯛꯄꯗꯗꯤ
ꯑꯥ
ꯑꯗꯨꯗ ꯑꯃ ꯏꯁꯤꯡ ꯑꯣꯟꯅꯕ ꯀꯩꯀꯩ ꯂꯣꯏ ꯇꯧꯕꯗꯨꯗ ꯃꯃꯥꯏꯗꯣ ꯂꯣꯏ ꯐꯨꯗꯣꯔꯛꯑꯕ ꯈꯪꯕ꯭ꯔꯥ
ꯑꯣ
ꯑꯗꯨꯒ ꯃꯥꯁꯦ ꯑꯩꯉꯣꯟꯗꯗꯤ ꯍꯪꯅꯤꯡꯉꯕ ꯏꯁ꯭ꯀꯤꯟ ꯀꯦꯌꯔꯁꯦ ꯀꯃꯥꯏꯅ ꯇꯧꯒꯦꯅ ꯑꯩꯒ ꯅꯣꯡꯃ ꯄꯨꯟꯕ ꯀꯥꯟꯗ ꯑꯩꯅ ꯑꯩꯒꯤ ꯏꯁꯀꯤꯟ ꯀꯦꯌꯔ ꯃꯌꯥꯝ ꯄꯨꯊꯣꯛꯑ ꯁꯨꯝ ꯇꯧꯕꯗꯨꯗ ꯃꯥ ꯑꯩ ꯁꯨꯝ ꯅꯣꯛꯅꯕ ꯍꯥꯏꯇꯥꯔꯦ ꯀꯔꯤꯅꯣ ꯇꯩꯔꯤ ꯃꯌꯥꯝꯁꯤꯕꯨ ꯗꯨꯗꯨꯗꯨꯅ ꯑꯗ ꯑꯩꯅ ꯁꯤꯅ ꯁꯤꯅꯤ ꯁꯤ ꯁꯤꯅꯤ ꯁꯨꯃꯥꯏꯅ ꯇꯧꯗꯣꯏꯅꯤ ꯍꯥꯏꯗ ꯅꯪ ꯅꯨꯡꯁꯥꯊꯣꯛꯇ꯭ꯔ ꯀꯥꯗ ꯂꯩꯔꯁꯨ ꯁꯨꯝ ꯇꯩꯗꯣꯏꯔꯥ ꯈꯣꯠꯇꯣꯏꯔꯥ ꯑꯧ ꯇꯩꯗꯣꯏꯅꯤꯅ ꯈꯪꯕ꯭ꯔꯥ ꯑꯗꯨꯃꯥꯏ ꯁꯨꯝ ꯇꯧꯔ ꯃꯒ ꯃꯥꯏ ꯏꯁꯀꯤꯟꯗ ꯁꯨꯝ ꯐꯠꯂꯛꯇ꯭ꯔꯕ ꯑꯗꯨ ꯑꯩꯉꯣꯟꯗ ꯍꯪꯉꯛꯄ ꯅꯣꯡꯃ ꯍꯪꯕꯁꯦ ꯌꯥꯝ ꯊꯤ ꯏꯀꯥꯏꯅ ꯑꯃ ꯍꯪꯕꯗꯣ ꯈꯪꯕ꯭ꯔꯥ ꯎꯄꯥꯏ ꯂꯩꯔꯛꯇꯕꯒꯤ ꯑꯗꯨꯗꯨꯒ ꯍꯥꯏꯗꯤ ꯑꯥ ꯀꯩꯅꯣꯝ ꯍꯪꯒꯦ ꯇꯧꯕꯅꯦ ꯀ ꯍꯥꯏꯔ ꯌꯥꯝ ꯀꯣꯏꯅ ꯑꯩꯗꯤ ꯀꯩ ꯀꯩꯒ ꯍꯥꯏꯗꯧ ꯃꯥꯜꯂꯦ ꯑꯗꯨꯒꯁ ꯃꯥꯏ ꯃꯤꯠ ꯇꯩꯅꯕ ꯈꯤꯠꯇ ꯍꯥꯏꯔꯛꯑꯣ ꯍꯥꯏꯒꯦ ꯇꯧꯅꯦ ꯑꯩꯒꯤ ꯏꯁꯀꯤꯟꯁꯦ ꯌꯥꯝ ꯐꯠꯇ꯭ꯔꯦꯅ ꯌꯥꯝ ꯏꯀꯥꯏ ꯀꯥꯏ ꯍꯥꯏ ꯑꯩ ꯅꯣꯛꯅꯤꯡꯕꯁꯦ ꯑꯗ ꯑꯩꯅ ꯁꯟꯁꯀ꯭ꯔꯤꯟ ꯑꯃ ꯍꯥꯏꯕꯤꯌꯦ ꯑꯗꯨꯗ ꯑꯩꯈꯣꯏ ꯁꯤꯗꯗꯤ ꯏꯁꯤꯡꯁꯦ ꯌꯥꯝꯅ ꯀꯩꯅꯣ ꯑꯣꯏ ꯍꯥꯏꯕ ꯑꯗꯨꯒꯤ ꯑꯅꯝꯕ ꯏꯁꯤꯡꯅ ꯑꯅꯝꯕ ꯄ꯭ꯔꯣꯕ꯭ꯂꯦꯝ ꯑꯣꯏꯕꯗꯣ
ꯏꯁꯤꯡꯗ ꯀꯩꯅꯣ ꯇꯧꯕ꯭ꯔꯥ ꯀ꯭ꯂꯣꯔꯤꯟ ꯌꯥꯝ ꯋꯥꯡꯕꯥ ꯋꯥꯈꯜ ꯋꯥꯡꯈꯠ ꯍꯣꯁꯇꯦꯜꯒꯨꯝꯕ ꯄꯤꯕꯁꯦ ꯋꯥꯡꯒꯜꯂꯦꯕ ꯑꯗꯨꯝ ꯑꯗꯒꯤ ꯑꯃꯨꯛ ꯁꯥꯒ ꯁꯥꯔ ꯀꯥꯟꯁꯤꯗ ꯏꯁꯤꯡꯁꯤ ꯑꯁꯥ ꯑꯁꯥꯕ ꯇꯥꯁꯜꯂꯛꯄ
ꯑꯧ ꯑꯁ ꯑꯗꯨꯅꯤꯁꯦ ꯍꯥꯏꯗꯤ ꯋꯥꯅꯒ ꯂꯥꯛ ꯅꯒ ꯍꯜꯂꯛꯑꯀꯥꯟꯗꯒ ꯍꯥꯏꯗꯤ ꯀꯣꯂꯦꯖꯀ ꯍꯜꯂꯛꯑꯀꯥꯟꯗ ꯅꯨꯡꯁꯥꯗꯩ ꯍꯜꯂꯛꯑꯀꯥꯟꯗ ꯑꯩꯈꯣꯏꯗ ꯋꯥꯠꯁꯑꯞ ꯇꯧꯒꯦ ꯀꯥꯏ ꯈꯟꯕꯗꯣ
ꯑꯧ
ꯏꯁꯤꯡ ꯑꯁꯥꯕ ꯇꯥꯔ ꯑꯗꯨ ꯕꯤꯠꯇꯣ
ꯑꯗꯣ ꯑꯩꯈꯣꯏꯅ ꯇꯧꯔꯤꯁꯤꯅ ꯑꯃꯨꯛ ꯁꯥꯕꯗꯣ ꯑꯗꯨꯅ ꯏꯔꯨꯖꯔꯗꯤ ꯑꯃꯨꯛ ꯁꯥꯗꯣꯔꯕꯅꯤꯅ ꯏꯁꯤꯡ ꯊꯛꯅꯕ ꯄꯤꯕꯗꯣ ꯀꯨꯂꯔꯗ ꯄꯤꯕꯗꯣ ꯕꯣꯇꯜꯗ ꯌꯥꯔꯅꯦꯕ ꯂꯤꯇꯔ ꯑꯍꯨꯝ ꯃꯔꯤꯁꯦ ꯌꯥꯔꯅꯦꯕ ꯌꯥꯔꯒ ꯍꯩꯖꯤꯜꯂꯒ ꯑꯃꯨꯛ ꯑꯗꯨꯅ ꯏꯔꯨꯖꯗꯣꯏꯅꯦꯕ
ꯎꯝ
ꯑ ꯑꯗ ꯑꯍ ꯑꯗꯥꯏꯅ ꯇꯧꯕꯁꯨ ꯌꯥꯎꯋꯦ ꯑꯗꯒꯤ ꯎ ꯏꯨꯖꯕꯗꯣ ꯍꯦꯛ ꯂꯨꯖꯜꯂꯣꯏꯔꯁꯨ ꯑꯗꯨꯝ ꯁꯥꯏꯑꯕ ꯑꯗꯨꯅ ꯀꯨꯂꯔꯗ ꯏꯁꯤꯡ ꯂꯧꯔꯨꯔꯅꯤ ꯏꯁꯤꯡ ꯑꯌꯤꯡꯕꯗꯨ ꯂꯧꯔꯒ ꯏꯁꯤꯡꯗꯤ ꯍꯩꯖꯤꯟꯗꯨꯅꯦꯕ ꯑꯗꯨꯝ ꯏꯔꯨꯗꯤ ꯂꯨꯖꯗꯕꯤꯗ ꯍꯩꯖꯤꯜꯂ ꯊꯝꯗꯣꯏꯅꯦꯕ ꯏꯁꯥꯖꯤꯗ ꯆꯥꯏ ꯆꯥꯏꯔ ꯊꯝꯕꯤꯗꯣ ꯑꯗꯨꯝ ꯑꯗ ꯇꯧ ꯇꯧꯗꯣꯏꯅꯦꯕ ꯑꯣ ꯑꯗꯨꯃꯥꯏꯅ ꯇꯧꯔꯒꯗꯤ ꯈꯤꯇꯪ ꯅꯨꯡꯉꯥꯏꯌꯦ ꯑꯗꯒꯤ ꯐꯦꯟꯁꯤꯃ ꯑ ꯗꯨꯝ ꯊꯥꯔꯅꯤ ꯍꯣꯁꯇꯦꯜꯅꯤꯅ ꯑꯦꯁꯤꯗꯤ ꯄꯥꯟꯗ꯭ꯔꯦꯗꯅ ꯐꯦꯟꯖꯤꯃ ꯑꯗꯨꯝ ꯊꯥꯔ ꯊꯝꯃꯅꯤ ꯑꯗꯨꯅ ꯐꯦꯟꯁꯦ ꯑꯗꯨꯝ ꯊꯥꯔ ꯊꯝꯕꯒꯤ ꯏꯁꯥꯁꯤꯁꯨ ꯑꯃꯨꯛ ꯅꯨꯡꯉꯥꯏꯔꯛꯇꯕꯗꯣ ꯑꯍꯤꯡꯗꯒ ꯈꯤꯇꯪ ꯏꯁꯥꯒ ꯅꯨꯡꯉꯥꯏꯇ꯭ꯔꯒꯗꯤ ꯑꯩꯅꯗꯤ ꯏꯁꯥ ꯅꯨꯡꯉꯥꯏꯇꯕꯒꯤ ꯐꯦꯟ ꯃꯨꯠꯊꯠꯅꯤꯡꯕ ꯔꯨꯝꯁꯤꯗꯗꯤ ꯑꯇꯣꯞꯄꯒ ꯂꯩꯃꯤꯟꯅꯕꯅꯤꯅ ꯏꯊꯟꯗꯒꯤ ꯄ꯭ꯔꯁ ꯑ ꯄ꯭ꯔꯥꯏꯚꯦꯠ ꯄꯤꯗꯕꯅꯤꯅ ꯃꯤ ꯑꯇꯣꯞꯄ ꯂꯩ ꯃꯣꯏꯅ ꯑꯃꯨꯛ ꯊꯥꯅꯤꯡꯕ ꯅꯨꯡꯁꯥ ꯁꯥꯕꯅꯤꯅ ꯑꯗꯨꯅ
ꯑꯣ
ꯁꯨꯝ ꯀꯩꯅꯣꯗꯒ ꯕꯦꯜꯀꯣꯅꯤꯗ ꯊꯣꯛꯑ ꯇꯨꯝꯃꯨꯗꯣꯏꯅꯦꯕ ꯑꯅꯥꯕ ꯃꯤꯁꯤ
ꯍꯤꯍꯤ ꯃꯄꯥꯟ ꯂꯩꯕꯁꯤꯁꯨ ꯁꯨꯝ ꯌꯦꯡꯉꯨꯔꯗꯤ ꯃꯅꯤꯄꯨꯔꯁꯤꯅ ꯍꯦꯛꯇ ꯅꯨꯡꯉꯥꯏꯕ
ꯅꯨꯡꯉꯥꯏꯕꯅꯦ ꯑꯗꯨꯕꯨꯗꯤ
ꯅꯆꯅꯤ
ꯑꯗꯨꯒ ꯑꯃꯨꯛ ꯌꯨꯝ ꯊꯣꯛꯂꯛꯑꯀꯥꯟꯗꯅ ꯑꯃꯨꯛ ꯍꯣꯁꯇꯦꯜ ꯑꯃ ꯅꯤꯡꯁꯤꯡꯉꯛꯄꯅꯦ
ꯍꯣꯏ ꯑꯩ ꯌꯨꯝꯗ ꯊꯣꯛꯂꯛꯄꯒꯨꯝꯕꯗꯣ ꯆꯍꯤ ꯃꯇꯨꯡꯒꯨꯝꯕ ꯁꯁꯨꯃꯥꯏꯅ ꯊꯣꯛꯑꯦꯕꯀꯣ ꯑꯗꯨ ꯑꯣꯏꯔꯁꯨ ꯃꯥ ꯌꯥꯝꯅ ꯊꯣꯛꯅꯤꯡꯕ ꯑꯩꯈꯣꯏꯕ ꯍꯦꯛꯇ ꯑꯣꯏꯗꯦꯕ ꯑꯩꯁꯦ
ꯑꯗꯨ ꯍꯥꯎ ꯇꯥꯏ ꯇꯠꯇꯦꯗ ꯑꯗꯨꯗ ꯉꯁꯥꯏꯒꯤ ꯌꯨꯝ ꯊꯣꯛꯂꯛꯄꯩ ꯃꯇꯥꯡꯁꯤꯗ ꯌꯨꯝ ꯊꯣꯛꯂꯛꯄ ꯌꯥꯝ ꯂꯨ ꯂꯨꯅ ꯇꯧꯕꯅꯦꯕ ꯊꯣꯛꯂꯛꯄ ꯅꯨꯃꯤꯁꯤꯗꯤ
ꯑꯗꯨꯒꯤ ꯈꯨꯅꯨꯡꯉꯥꯏꯗꯣ ꯍꯥꯏꯗꯤ ꯑꯩ ꯑꯅꯝꯕꯅ ꯐꯥꯏꯚ ꯗꯦꯖ ꯈꯛꯇꯪ ꯊꯣꯛꯂꯛꯄꯒꯨꯝꯕ ꯑꯣꯏꯌꯦꯕꯀꯣ ꯑꯩꯁꯦ ꯁꯨꯗꯤ ꯐꯔꯦꯠ ꯇꯥꯕꯒꯤ ꯑꯗꯨꯒꯤ ꯐꯥꯏꯚ ꯗꯦꯖꯇ ꯑꯩꯅ ꯑꯣꯏꯕꯁꯦ ꯋꯥ ꯄ꯭ꯔꯤꯟꯁꯦꯁꯅꯦ ꯑꯩ
ꯑꯗꯩ ꯍꯥꯏꯔꯤꯒꯩ ꯌꯥꯕꯗꯣ ꯄꯩꯁꯥ ꯄꯤꯌꯨ ꯍꯥꯏꯔꯒꯁꯨ ꯌꯥꯕꯗꯨ ꯁꯤ ꯂꯩ ꯁꯤꯃ ꯂꯩꯕꯤꯌꯨ ꯍꯥꯏꯔꯒꯁꯨ ꯑꯗꯨꯝ ꯌꯥꯕꯗꯣ
ꯎꯝ ꯇꯧꯔꯤꯌꯦ ꯑꯩꯁꯨ ꯑꯗꯨꯝ ꯀꯩꯝ ꯍꯥꯏꯗꯕꯗꯣ ꯑꯗꯨꯝ ꯑꯩ ꯀꯩꯅꯣꯝ ꯆꯠꯂꯁꯨ ꯀꯩꯅꯣꯝ ꯆꯠꯂꯁꯨ ꯅꯍꯥꯟꯈꯩꯗꯤ ꯆꯠꯄꯨ ꯐꯔ ꯀ ꯌꯥꯝ ꯇꯥꯏꯗꯅ ꯑꯗ ꯑꯗꯨꯒꯤ ꯃꯉꯥꯅꯤꯗꯨꯗꯤ ꯑꯩ ꯆꯠꯅꯤꯡ ꯀꯨꯁꯤꯅꯤ ꯃꯉꯥꯅꯤꯈꯛ ꯊꯣꯛꯆꯔꯛꯄꯕꯨ ꯀꯥ
ꯑꯩ ꯌꯨꯝ ꯊꯣꯛꯂꯛꯄꯁꯤꯗ ꯑꯩ ꯄ꯭ꯂꯥꯟ ꯇꯧꯔ ꯊꯣꯛꯂꯛꯑꯅꯦꯕ ꯑꯩ ꯑꯄꯥꯝꯕꯕꯁꯤꯦ ꯀꯔꯤ ꯀꯔꯤꯣ ꯑꯗꯨꯅ ꯑꯩꯅ ꯍꯥꯏꯔꯤꯁꯦ ꯀꯔꯤꯅꯣ ꯄ꯭ꯂꯥꯟꯗꯧꯔ ꯊꯣꯛꯂꯛꯑꯅꯦꯕ ꯑꯗꯨꯒ ꯍꯞꯇꯥꯃꯨꯛꯁꯤꯗ ꯂꯣꯏ ꯍꯥꯏꯍꯧꯗꯣꯏꯅꯦꯕ ꯑꯗꯨꯗ ꯑꯩ ꯑꯄꯥꯝꯕ ꯂꯣꯏ ꯐꯪꯍꯧꯔꯅꯤꯅ ꯑꯗꯨꯒꯤ ꯃꯇꯨꯡꯗꯗꯤ ꯑꯩꯈꯣꯏꯅ ꯍꯥꯏꯕꯁꯦ ꯇꯥꯕꯤꯔꯛꯇ ꯈꯒ ꯇꯥꯕꯤꯔꯛꯇꯕ ꯍꯧꯔꯛꯄꯅꯦꯕ
ꯎꯝ
ꯑꯗꯨꯗ ꯍꯞꯇꯥꯃꯨꯛꯁꯤꯗ ꯑꯩ ꯑꯄꯥꯝꯕ ꯂꯩꯍꯟꯅꯤꯡꯕꯕꯨ ꯑꯣꯏꯔ ꯀꯩꯅꯣꯝ ꯇꯧꯕ ꯂꯣꯏ ꯂꯩꯍꯜꯂꯅꯤ ꯑꯗꯩ ꯀꯣꯏꯕ ꯆꯠꯄ ꯂꯥꯡꯒꯗꯧꯕ ꯂꯣꯏ ꯂꯥꯡꯍꯧꯔꯅꯤ ꯑꯗꯨꯏ ꯃꯇꯨꯡꯗꯗꯒꯤꯗꯤ ꯑꯗꯨꯝ ꯌꯥꯔꯛꯑꯔꯣꯏꯕ ꯌꯨꯝꯗ ꯑꯗꯒꯤ ꯑꯃꯨꯛ ꯀꯨꯏꯁꯟꯂꯛꯑꯝꯅꯤꯑ ꯌꯥꯔꯔꯣꯏ ꯑꯩ ꯑꯗꯨꯝ ꯊꯥꯃꯨꯛ ꯀꯩꯃꯨꯛ ꯂꯩꯕ ꯁꯨꯇꯤꯁꯤ ꯑꯗꯨꯝ
ꯎꯝ
ꯑꯗꯩ ꯑꯗꯨꯝ ꯀꯣꯂꯦꯖ ꯍꯧꯔꯁꯨ ꯑꯗꯨꯝ ꯑꯩꯗꯤ ꯑꯗꯨꯝ ꯆꯠꯅꯤꯡꯗ꯭ꯔꯗꯤ ꯑꯗꯨꯝ ꯈꯔ ꯊꯦꯡꯆꯠ ꯆꯠꯄꯁꯨ ꯑꯗꯨꯝ ꯌꯥꯎꯋꯦꯕ
ꯎꯝ ꯎꯝ
ꯊꯥ ꯑꯃ ꯍꯦꯟꯅ ꯂꯩꯊꯣꯛꯄꯒ ꯑꯗꯨꯝ ꯌꯥꯎꯏꯦ ꯑꯗꯣ ꯊꯥ ꯑꯃꯗꯤ ꯊꯥ ꯑꯃꯗꯤ ꯑꯗꯨꯝ ꯂꯩ ꯑꯗꯨꯃꯥꯏꯅ ꯂꯩꯔꯒ ꯆꯠꯂꯝꯗꯥꯏ ꯑꯗꯨꯒ ꯑꯃꯨꯛ ꯂꯨ ꯅꯨꯛ ꯇꯧꯔꯛꯁꯤꯅ ꯆꯠꯂꯝꯗꯥꯏ ꯌꯧꯔꯕ ꯑꯗꯨ ꯑꯃꯨꯛ ꯂꯨ ꯑꯃꯨꯛ ꯇꯧꯔꯛꯑꯅꯤ ꯀꯩꯀꯩ ꯆꯥꯅꯤꯡꯉꯤ ꯀꯩꯀꯩ ꯀꯩ ꯄꯨꯕꯤꯗꯣꯏꯅꯣ ꯑꯗꯨ ꯇꯧꯗꯣꯏꯅꯣ ꯇꯧꯔꯛꯑꯅꯤ ꯅꯨꯡꯉꯥꯏ ꯅꯨꯡꯉꯥꯏ ꯋꯥꯈꯟꯗ ꯅꯨꯡꯉꯥꯏꯇꯕꯁꯨꯦ ꯐꯥꯎ ꯑꯁꯨꯝ ꯌꯨꯝꯗ ꯆꯠꯇꯨꯔꯦꯗꯅ ꯀꯥꯏꯅ ꯑꯃꯛ ꯈꯜꯂꯛꯄꯅꯦꯕ ꯑꯗꯩ ꯈꯔ ꯀꯨꯏꯅ ꯂꯩꯁꯤꯜꯂꯑꯗꯤ ꯈꯔ ꯀꯨꯏꯅ ꯂꯩꯁꯤꯜꯂꯑꯗꯤ ꯂꯩꯅꯤꯡꯉꯛꯇꯕꯁꯨ ꯌꯥꯎꯛꯄꯅꯦꯕ ꯌꯨꯝꯗ ꯍꯥꯏꯗꯤ ꯑꯥꯗ ꯑ ꯑꯥꯗꯅ ꯑꯃꯨꯛ ꯏꯃꯥꯟꯅꯕ ꯄꯨꯜꯂ ꯈꯣꯠꯂꯒ ꯑꯩꯈꯣꯏꯅ ꯍꯥꯏꯗꯤ ꯂꯥꯛꯅꯤꯡꯕ ꯈꯣꯠꯅꯤꯡꯕ ꯂꯣꯏ ꯐꯪꯕꯗꯣ ꯑꯊꯤꯡꯕ ꯂꯩꯇ ꯂꯩꯇꯦꯗꯅ ꯍꯣꯏ ꯁ꯭ꯀꯨꯜꯒꯤ ꯀꯣꯂꯦꯖꯀꯤ ꯈꯔꯗꯤ ꯂꯩ ꯑꯗꯨ ꯂꯩꯕ ꯍꯥꯏꯗꯨꯒ ꯌꯨꯝꯒꯤ ꯑꯊꯤꯡꯕ ꯍꯥꯏꯕꯁꯤꯒꯗꯤ
ꯈꯦꯅꯌꯦ
ꯑꯗꯨ ꯈꯦꯠꯅꯕꯅꯤꯅ ꯑꯗꯨꯝ ꯈꯔꯗꯤ ꯂꯩꯕꯅꯦꯕ ꯑꯗꯨꯗ ꯅꯨꯡꯉꯥꯏꯕꯁꯦ ꯃꯈꯜ ꯃꯈꯜꯅꯤꯗ ꯌꯨꯝꯗꯁꯨ ꯅꯨꯡꯉꯥꯏ ꯑꯥꯗꯁꯨ ꯅꯨꯡꯉꯥꯏ
ꯎꯝ ꯑꯃ ꯈꯛꯇꯪꯗ ꯑꯗꯨꯝ ꯂꯩ ꯁꯤꯅ ꯅꯨꯡꯉꯥꯏꯔꯛꯇꯕ ꯋꯥꯅꯤꯗ ꯁꯨꯝ ꯆꯦꯟꯁꯇꯧꯔ ꯂꯩꯕꯗꯣꯀꯣ
ꯎꯝ
ꯌꯨꯝꯗ ꯂꯩꯔꯒꯅ ꯁꯤꯗ ꯄꯥꯝꯃꯛꯄ ꯁꯤꯗ ꯂꯩꯔꯒꯅ ꯌꯨꯝꯒꯤꯗꯣ ꯑꯃꯨꯛ ꯊꯥꯏꯅ ꯌꯨꯝꯗꯒ ꯑꯗꯨꯝ ꯂꯩꯔꯤꯉꯩꯗꯗꯤ ꯀꯩꯁꯨ ꯍꯥꯏꯗꯤ ꯌꯨꯝꯁꯦ ꯅꯨꯡꯉꯥꯏ ꯍꯥꯏꯕꯁꯦ ꯀꯩꯁꯨ ꯈꯪꯉꯛꯄꯣꯠꯇ ꯍꯥꯏꯕ ꯑꯩꯈꯣꯏꯁꯦ
ꯑ
ꯃꯄꯥꯟ ꯂꯩꯔꯀꯥꯟ ꯈꯪꯅꯩꯅꯦ ꯍꯥꯏꯕ ꯌꯨꯝꯁꯦ
ꯑꯗꯨ ꯈꯦꯠꯅꯕ ꯑꯗꯨꯝ ꯂꯩꯕꯅꯤ
ꯎꯝ ꯊꯥꯏꯅꯗꯤ ꯌꯨꯝꯁꯤꯗꯒꯤ ꯆꯠꯅꯤꯡꯕꯁꯤ ꯀꯔꯝ ꯀꯥꯟꯗꯅꯣ ꯃꯄꯥꯟꯗ ꯇꯝꯕ ꯐꯪꯗꯣꯏꯁꯤ ꯃꯄꯥꯟ ꯆꯠꯇꯣꯏꯁꯦꯅ
ꯑꯗꯩ ꯌꯨꯝꯗ ꯈꯤꯪꯒ ꯁꯨꯔꯤ ꯊꯂꯛꯄꯁꯤꯗꯪ ꯈꯤꯇꯪ ꯁꯥꯎꯅꯤꯡꯕꯒ ꯊꯣꯛꯑꯕ ꯃꯇꯝ ꯑꯩ ꯊꯣꯛꯂꯛꯑꯣꯏ ꯀꯥꯏ ꯈꯟꯕꯅꯦꯕ ꯑꯗꯣ ꯃꯇꯝ ꯌꯧꯔꯀꯥꯟꯗ ꯊꯣꯛꯅꯤꯡꯉꯛꯄꯗꯨ
ꯍꯣꯏ ꯈ꯭ꯔꯣ ꯀ꯭ꯔꯣ ꯈꯣꯠꯂꯒ
ꯑꯥꯎ ꯑꯗꯨꯗꯤ ꯑꯩꯃꯨꯛ ꯊꯝꯃꯒꯦ
ꯍꯣꯏ ꯍꯣꯏ ꯎꯝ ꯕꯕꯥ
ꯑꯥ ꯃꯣ ꯈꯨꯗꯥꯝ